ꯍꯜꯂꯣ
ꯇꯥꯔꯦ ꯇꯥꯔꯦ
ꯎꯝ ꯍꯥꯏꯔꯣ ꯍꯥꯏꯔꯣ
ꯑꯗꯨꯗꯨꯒꯅꯦ ꯍꯥꯏꯗꯤ ꯄꯤꯌꯣꯅ ꯆꯠꯂꯨꯕ ꯃꯇꯝꯗ ꯃꯣꯏꯅ ꯌꯥꯝ ꯎꯁꯤꯠꯇꯅ ꯇꯧꯒꯤꯕꯗꯣ ꯈꯣꯏ ꯃꯥꯝ ꯍꯣꯏ ꯃꯃꯥꯡꯗꯁꯨ ꯏꯀꯥꯏꯕꯗꯣ ꯑꯩꯈꯣꯏ ꯕꯥꯁꯦꯀꯣ ꯑꯗꯨꯗꯨꯒꯤ ꯍꯧꯖꯤꯛꯀꯤ ꯑꯃ ꯀꯩꯅꯣ ꯃꯣꯏꯔꯥꯡ ꯀꯣ ꯊꯥꯡꯖꯤꯡ ꯃꯌꯥꯗ ꯂꯩꯕꯅꯤꯅꯦꯗꯣ ꯅꯤꯅꯦ ꯒꯤ ꯃꯆꯥꯅꯨꯄꯤ ꯑꯔꯤꯕꯤ ꯑꯃ ꯂꯩꯌꯦꯕ ꯃꯣꯏꯗꯒ ꯂꯥꯛꯑꯒ ꯑꯥ ꯂꯥꯛꯑꯀꯥꯟꯗ ꯁꯦ ꯐꯣꯡꯗꯣꯛꯄꯗꯣ ꯑꯗꯨꯃꯥꯏꯅ ꯇꯧꯒꯤꯕ ꯄꯤꯕꯝ ꯊꯣꯛꯑꯦ ꯍꯥꯏꯕꯅꯤꯅ ꯑꯩꯈꯣꯏꯅ ꯍꯧꯖꯤꯛ ꯀꯦꯁ ꯇꯧꯔꯀꯥꯟꯗ ꯂꯧꯕ ꯏꯔꯥꯏ ꯂꯥꯏꯅ ꯐꯪꯅꯤ ꯀꯦꯁ ꯇꯧꯕ ꯍꯥꯏꯁꯤ ꯄꯩꯁꯥ ꯃꯌꯥꯝ ꯆꯪꯉꯤ
ꯃꯥꯅꯤ ꯀꯦꯁꯁꯤꯗ ꯍꯧꯖꯤꯛꯇꯤ ꯎꯀꯤꯜ ꯍꯣꯏ ꯎꯀꯤꯜꯁꯨ ꯀꯩꯁꯨ ꯀꯩꯅꯣ ꯇꯧꯒꯦ ꯍꯥꯏꯕ ꯉꯥꯛꯇ ꯄꯩꯁꯥꯗꯇ ꯆꯥꯔꯒꯦ ꯍꯥꯏꯕ ꯉꯥꯛꯇꯅꯦ
ꯄꯣꯏꯟꯗꯨꯁꯨꯅꯦ ꯄꯣꯏꯟꯗꯨꯁꯨꯅꯦ ꯐꯪꯐꯝ ꯊꯣꯛ ꯑꯣꯗꯣ ꯗꯥꯏꯔꯦꯛ ꯅꯠꯇꯦꯕ ꯄꯣꯏꯟ ꯈꯤꯇꯪꯅꯦꯕ ꯐꯪ ꯍꯥꯏꯗꯤ ꯑ ꯄꯤꯅꯤꯅ ꯑꯥ ꯀꯩ ꯍꯥꯏꯅꯤ ꯂꯧꯒꯦꯅ ꯍꯥꯏꯔꯨꯏꯗꯣ ꯈꯪꯕ
ꯂꯩꯕ ꯌꯥꯕꯒꯤ ꯈꯔ ꯑꯗꯨꯝ ꯃꯤ ꯑꯝꯒꯤ ꯑꯗꯨꯝ ꯄꯤꯐꯝ ꯊꯣꯛꯄ ꯑꯗꯨꯝ ꯄꯤꯒꯦ ꯍꯥꯏꯕ ꯃꯣꯏꯗꯤ ꯍꯧꯖꯤꯛ ꯆꯥꯎꯔꯦ ꯀꯩꯅꯣ ꯑꯩꯈꯣꯏ ꯑꯩꯅꯀꯣ
ꯃꯣꯏꯅ ꯍꯥꯏꯁꯤꯅꯅꯦꯀꯣ ꯂꯥꯛꯑꯒꯗꯤ ꯂꯥꯛꯑꯒꯗꯤ ꯂꯩꯖꯧ ꯂꯥꯛꯑꯣꯀꯣ ꯑꯗꯨꯗꯨꯒ ꯑ ꯀꯩ ꯍꯥꯏꯅꯤ ꯄꯤꯌꯣ ꯍꯥꯏꯗꯤ ꯍꯥꯏꯒꯅꯨꯒ ꯍꯥꯏꯕ ꯑꯗꯨ ꯀꯔꯤ ꯀꯔꯤ ꯗꯔꯀꯥꯔ ꯑꯣꯏꯔꯤꯒꯦ ꯍꯥꯏꯝꯅꯤꯗ ꯌꯥꯝꯅ ꯈꯪꯗꯦ ꯌꯥꯝꯅ ꯈꯪꯗꯦꯗ ꯀꯔꯤ ꯍꯥꯏꯅꯣ ꯈꯪꯗꯦ ꯃꯣꯏ ꯃꯆꯤꯟ ꯃꯅꯥꯎꯁꯨ ꯍꯌꯦꯡ ꯋꯥꯏ ꯁꯤꯒꯤ ꯃꯇꯥꯡꯗ ꯅꯨꯡꯁꯤꯔꯛꯑꯣꯏ ꯌꯦꯉꯨ ꯅꯨꯡꯁꯤꯅꯔꯛꯑꯣꯏ
ꯑꯣꯀꯦ ꯑꯗꯨꯗꯒꯤ ꯑꯩꯅ ꯀ꯭ꯂꯥꯁ ꯑꯦꯠꯇꯒꯤꯅꯦꯕ ꯉꯁꯤꯐꯥꯎ ꯆꯪꯗꯩꯁꯦ ꯀꯨꯏꯔꯗ꯭ꯔꯥ
ꯎꯝ꯫
ꯀ꯭ꯂꯥꯁ ꯑꯦꯠ ꯗ ꯃꯣꯏ ꯃꯅꯥꯛꯇ ꯇꯨꯏꯁꯟ ꯇꯧꯔꯝꯃꯦꯕ ꯁꯦꯟ ꯖꯤꯕꯤꯌꯔꯗ ꯑꯣꯏꯔꯝꯕ ꯑꯣꯖꯥ ꯑꯃ ꯁꯨꯁꯤꯜꯂꯇꯥꯗꯣ ꯃꯉꯣꯟꯗ ꯇꯧꯔꯝꯃꯦꯕ ꯑꯩꯁꯦ ꯈꯪꯕ꯭ꯔꯥ ꯑꯗꯨꯗ ꯆꯪꯉꯨꯕꯗ ꯃꯣꯏꯒꯤ ꯄꯨꯈ꯭ꯔꯤ ꯑꯆꯧꯕ ꯂꯩꯗꯅ ꯑꯁꯥꯡꯕ ꯅꯪ ꯆꯠꯂꯕ ꯃꯣꯏꯒꯤ
ꯑꯥ ꯆꯪꯐꯝꯗ ꯄꯨꯈ꯭ꯔꯤ ꯑꯃ ꯂꯩꯕꯅꯦ ꯑꯩ ꯄꯤꯛꯏꯉꯩꯗ ꯆꯪꯕꯒꯤ ꯈꯪꯍꯧꯋꯦ ꯍꯥꯏꯐꯦꯠ ꯃꯥ ꯀꯩꯅꯣꯗꯣ ꯕꯥꯆꯧꯗꯣ ꯅꯥꯕꯒꯤ ꯑꯩꯈꯣꯏ ꯕꯥꯅ ꯍꯦꯛ ꯍꯦꯛ ꯄꯨꯔ ꯆꯠꯄ ꯅꯤꯡꯁꯤꯡꯕ ꯄꯤꯛꯏꯉꯩꯗ
ꯑꯣ ꯑꯗꯨꯒꯤꯗꯣ ꯁꯨꯝ ꯃꯣꯏ ꯌꯨꯝꯂꯩ ꯀꯔꯩꯗꯣ ꯐꯖꯅꯥ ꯂꯩꯔꯛꯇꯕꯅꯦꯕ ꯀꯩꯁꯨ ꯃꯃꯥꯡꯉꯩ ꯑꯩꯈꯣꯏꯒꯤ ꯀꯩꯅꯣꯒꯤ ꯁꯪꯒꯣꯏꯒꯤ ꯇꯥꯏꯞꯇ ꯇꯧꯔ ꯆꯥꯎꯅ ꯁꯥꯔꯅꯤ ꯃꯃꯥꯒ ꯑꯃ ꯑꯇꯣꯝꯕꯗꯨꯒꯅ ꯀꯩꯅꯣꯗ ꯏꯝꯐꯥꯜꯗ ꯂꯩꯈ꯭ꯔꯥꯅꯤꯗꯅ ꯑꯗꯨꯒ ꯑꯃꯅ ꯑ ꯀꯩꯅꯣ ꯑꯍꯥꯟꯗꯨꯅ ꯑꯃꯨꯛ ꯗꯥ ꯒꯨꯟꯅꯗꯣ ꯑꯩꯈꯣꯏꯁꯨ ꯏꯇꯩ ꯀꯧꯗꯦꯕ ꯗꯗꯥ ꯗꯗꯥ ꯀꯧꯋꯦꯕꯀꯣ ꯑꯗꯨꯗꯨꯅ ꯑꯃꯨꯛ ꯀꯩꯅꯣꯗ ꯁꯤꯒꯤ ꯇ ꯕꯁꯀꯤꯗ ꯑꯗꯨꯝ ꯍꯦꯟꯗꯜꯃꯦꯟ ꯀꯩꯀꯥ ꯑꯣꯏꯔ ꯌꯥꯎꯔꯅꯤ ꯌꯨꯝꯗ ꯂꯩꯔꯛꯄꯁꯦ ꯍꯥꯏꯗꯤ ꯃꯥ ꯃꯇꯣꯝꯇꯅꯦꯕ ꯍꯧꯖꯤꯛꯀꯤ ꯌꯥꯏꯃꯥ ꯑꯁꯨꯛꯄꯁꯦ ꯁꯤ ꯃꯇꯣꯝꯗꯅꯦ ꯑꯃꯅ ꯃꯄꯥꯁꯤꯅ ꯌꯨ ꯉꯥꯎ ꯍꯣꯟ ꯂꯩꯔꯅꯤꯀꯣ ꯑꯗꯨꯒ ꯆꯥꯛꯁꯦ ꯊꯣꯡꯕꯣꯏ ꯊꯣꯡꯗꯕꯣꯏ ꯇꯧꯔꯅꯤ ꯑꯩꯈꯣꯏꯆꯦ ꯑꯍꯥꯟꯁꯦ ꯃꯥꯅꯦ ꯃꯣꯏꯅ ꯀꯣ ꯊꯤꯟ ꯊꯤ ꯉꯥꯡꯕꯤ ꯍꯥꯏꯕ ꯅꯨꯡꯉꯥꯏꯇꯦ ꯍꯥꯏꯕ ꯃꯕꯨꯛ ꯐꯕꯅꯦꯕ ꯌꯥꯝ ꯅ ꯈꯪꯉꯕ꯭ꯔꯥ ꯑꯩꯈꯣꯏꯒꯤ ꯏꯅꯦ ꯏꯕꯦꯝꯃꯁꯦ ꯈꯪꯉꯕ꯭ꯔꯥ ꯁꯤꯅ ꯐꯠꯃꯟꯗꯕꯒꯤ ꯈꯣꯏ ꯃꯥꯅ ꯑꯗꯨꯝ ꯍꯥꯏ ꯈꯪꯉꯕ꯭ꯔꯥ
ꯃꯣꯏ ꯃꯑꯣꯡꯗꯨꯅꯅꯦ ꯉꯥꯎꯔꯤꯗꯨ ꯏꯕꯦꯝ
ꯍꯣꯏ ꯍꯥꯏꯗꯤ ꯃꯛ ꯍꯥꯏꯗꯤ ꯃꯇꯨ ꯑꯃꯅꯕꯨ ꯀꯔꯕꯥꯔ ꯐꯅ ꯆꯠꯂꯁꯨ ꯃꯋꯥꯗꯣ ꯃꯇꯣꯝꯗ ꯉꯧꯁꯨ ꯀꯩꯅꯣ ꯇꯧꯔꯒ ꯄꯩꯁꯥ ꯄꯤꯕꯣꯏ ꯂꯥꯛꯄꯣꯏ ꯂꯥꯛ ꯀꯩꯅꯣ ꯇꯧꯔꯣꯏ ꯍꯥꯏꯗꯤ ꯌꯨꯝ ꯑꯃꯒꯤ ꯄꯨꯕꯒꯤ ꯃꯑꯣꯡꯗ ꯍꯥꯏꯗꯤ ꯐꯥꯒꯤ ꯐꯔꯥꯡꯒꯤ ꯇꯥꯏꯞꯇ ꯊꯝꯃꯝꯃꯒ ꯀꯅꯥꯅ ꯅꯨꯡꯉꯥꯏꯗꯣꯏꯅꯣꯕ ꯍꯧꯖꯤꯛ ꯑꯩꯈꯣꯏꯗꯁꯨ ꯄꯥꯟꯁꯤꯜꯂ ꯌꯦꯡꯁꯦꯕꯀꯣ ꯐꯥꯅ ꯅꯨꯡꯉꯥꯏꯔꯣꯏꯕ ꯑꯗꯨꯃꯥꯏꯅ ꯇꯧꯕꯗꯣ ꯈꯪꯕ꯭ꯔꯥ ꯇꯁꯦꯡꯅ ꯑꯩꯈꯣꯏ ꯀꯩꯅꯣꯗꯨ ꯃꯃꯣꯗꯨꯗꯤ ꯃꯕꯨꯛ ꯌꯥꯝ ꯐꯥꯕꯅꯦꯕ ꯈꯪꯕ꯭ꯔꯥ ꯑꯩꯈꯣꯏꯗꯒꯁꯨ ꯌꯥꯝ ꯂꯨꯅ ꯇꯧꯋꯦꯕꯀꯣ ꯃꯃꯥꯡꯉꯩ ꯃꯣꯏꯁꯦ ꯑꯗꯨꯝ ꯍꯦꯔꯥ ꯃꯣꯠꯇꯣ ꯍꯣꯏ ꯍꯣꯏ ꯍꯣꯏ ꯑꯗꯨ ꯆꯥꯛ ꯆꯥꯕ ꯈꯣꯠꯄ ꯃꯣꯏ ꯊꯣꯡꯗ꯭ꯔꯦꯗꯅꯀꯣ ꯑꯩꯈꯣꯏ ꯆꯆꯦꯁꯤꯅ ꯅꯨꯡꯉꯥꯏꯇꯗꯅ ꯀꯧꯗꯣꯏꯅꯦꯕ ꯃꯃꯥꯡꯉꯩ ꯭ꯕ꯭ꯔꯥ ꯁꯤꯗ ꯁꯤꯗ ꯆꯥꯛꯆꯥꯁꯤ ꯂꯥꯛꯑꯣ ꯈꯣꯠꯁꯤ ꯂꯥꯛꯑꯣ ꯌꯥꯝꯅ ꯂꯨ ꯇꯧꯔꯛꯑꯦꯕ ꯈꯣꯏꯒꯤ ꯄꯥꯕꯨꯡ ꯄꯥꯕꯨꯡꯁꯦ ꯍꯥꯏꯗꯤ ꯕꯤꯅꯥꯒꯤ ꯃꯕꯨꯡ ꯑꯈꯣꯏꯕꯥꯁꯦ ꯍꯥꯏꯗꯤ ꯃꯆꯥꯁꯤꯡ ꯀꯩꯅꯣꯁꯤꯡꯁꯦ ꯕꯤꯅꯥꯏ ꯃꯆꯥꯁꯤꯡꯁꯤ ꯀꯩ ꯍꯥꯏꯅꯤ ꯑꯗꯨꯝ ꯃꯥꯡꯉꯛꯑꯕꯅꯦꯕ ꯃꯣꯏꯗꯤ ꯃꯃꯥꯅ ꯀꯔꯕꯥꯔ ꯇꯧꯔꯤꯉꯩꯗ ꯃꯥꯡꯕ ꯍꯥꯏꯗꯤ ꯂꯩꯗꯅ ꯃꯤ ꯑꯃ ꯑꯣꯏꯅꯕ ꯀꯩꯅꯕꯧ ꯇꯧ ꯇꯧꯔꯛꯇ꯭ꯔꯕꯅꯦꯕ ꯑꯗꯨꯅ ꯅꯨꯡꯉꯥꯏꯇꯗꯅ ꯁꯤꯗ ꯆꯥꯛ ꯆꯥꯕꯑꯣ ꯈꯣꯠꯄꯋꯣ ꯑꯗꯨꯝ ꯇꯧꯍꯟꯕꯤꯔꯦ ꯈꯪꯉꯕ꯭ꯔꯥ ꯑꯗꯨꯒ ꯍꯧꯖꯤꯛꯇꯗꯤ ꯑꯈꯣꯏꯗ ꯑꯣꯏꯅ ꯑꯣꯟꯈꯠ ꯑꯣꯟꯈꯠꯂꯛꯑꯒ ꯑꯣꯏꯅ ꯏꯅꯥꯎꯕꯅ ꯏꯅꯥꯎꯕꯗꯣ ꯍꯧꯖꯤꯛꯀꯤ ꯌꯥꯏꯃꯗꯣ ꯑꯗꯨꯗꯨꯟ ꯑꯣꯏꯅ ꯀꯩꯅꯣ ꯇꯧꯔꯛ ꯃꯤ ꯍꯥꯠꯀꯦ ꯇꯧꯔꯛꯄꯅꯤ ꯀꯩꯅꯣ ꯍꯥꯏꯗꯤ ꯄꯨꯔꯥ
ꯃꯤ ꯍꯥꯠꯄ ꯉꯝꯃꯨꯗꯧꯕꯒꯤ ꯁꯛꯇ ꯑꯃ ꯆꯦꯟꯕꯅꯦ
ꯑꯁ ꯀꯤꯌꯦ ꯑꯁꯦꯡꯕ ꯃꯕꯨꯛ ꯌꯥꯝ ꯐꯠꯂꯝꯗꯕꯋꯥꯅꯦꯗ ꯑꯈꯣꯏꯅꯒ ꯌꯥꯝ ꯐꯅꯒ ꯑꯁ ꯈꯪꯗꯦ ꯃꯣꯏ ꯃꯣꯏ ꯃꯔꯝꯆꯠꯁꯤꯗꯤ ꯈꯪꯕ꯭ꯔꯥ ꯑꯗꯨꯗꯩꯩꯑꯩ ꯃꯣꯏ ꯃꯣꯏꯗ ꯐꯠꯇꯕꯗ ꯅꯠꯇꯅ ꯑꯈꯣꯏ ꯕꯥꯒꯤ
ꯃꯤ ꯁꯤꯔꯗ ꯃꯤ ꯁꯤꯔꯗꯅ ꯃꯤ ꯃꯌꯥꯝ ꯇꯤꯜꯂꯤꯃꯛꯇ ꯃꯣꯏꯗ ꯍꯥꯏꯗꯦꯌꯦ ꯀꯅꯥꯝꯇ ꯍꯥꯏꯗꯦ ꯇꯥꯔꯕꯒꯤ ꯂꯣꯏꯃꯛ ꯂꯥꯛꯏꯕ
ꯑꯥ ꯇꯧꯕꯅꯦ ꯌꯥꯝ
ꯑꯈꯣꯏꯅ ꯑꯝꯇ ꯍꯥꯏꯗꯦ ꯅꯥꯀꯟ ꯅꯥꯀꯟꯗꯒꯤ ꯍꯥꯏꯅꯗꯅ ꯄꯥꯎ ꯄꯤꯅꯗꯅ ꯂꯣꯏꯃꯛ ꯆꯦꯜꯂꯛꯏꯕ
ꯀꯩꯅꯣ ꯇꯧꯕꯅꯦ ꯃꯥꯏ ꯃꯤꯁꯨ ꯌꯥꯝ ꯂꯩꯕꯅꯦ ꯀꯩꯅꯣꯁꯦ ꯃꯣꯏꯔꯥꯡꯒꯨꯝꯕ ꯑꯗꯨꯗꯒꯤ ꯑꯅꯛ ꯑꯅꯛ ꯄ ꯃꯣꯏꯗꯤ ꯉꯥ ꯂꯂꯣꯟꯕꯅꯤꯅ ꯃꯤꯁꯦ ꯗꯨꯝ ꯃꯐꯝ ꯈꯨꯗꯤꯡꯒꯤ ꯑꯗꯨꯝ ꯈꯪꯅꯩꯗꯅ ꯇꯧꯕꯅꯦ ꯃꯣꯏꯗꯤ ꯈꯪꯕ ꯃꯤ ꯌꯥꯝ ꯊꯝꯒꯜꯂꯦ ꯍꯥꯏꯕꯅꯦꯕ ꯈꯣꯏ ꯃꯥꯁꯨ ꯃꯥꯒꯤ ꯃꯇꯨꯡ ꯏꯟꯅꯔꯀꯥꯟꯗ ꯃꯃꯥꯡꯉꯩ ꯑꯥ ꯀꯩꯅꯣ ꯇꯧꯔꯝꯃꯦ ꯍꯥꯏꯕ ꯉꯥꯜ ꯂꯂꯣꯟꯕ ꯌꯥꯎꯔꯝꯃꯦ ꯍꯥꯏꯌꯦꯕꯀꯣ ꯌꯥꯝ ꯋꯥꯏꯌꯦ ꯄꯨꯔꯥ ꯃꯤꯅꯥꯏꯒꯤ ꯇꯥꯏꯞꯇ ꯍꯥꯏꯗꯤ ꯃꯥꯒꯤ ꯃꯈꯥꯗ ꯂꯩꯕꯩ ꯇꯥꯏꯞꯇ ꯁꯤꯖꯤꯟꯅꯩꯌꯦ ꯌꯦ ꯑꯗꯨꯗꯒꯤ ꯎꯁꯤꯠꯂꯛꯇꯕꯗꯒꯤ ꯇꯣꯛꯈꯤꯕꯅꯤ ꯍꯥꯏꯌꯦꯕ ꯍꯥꯏꯗꯤ ꯆꯥꯛ ꯊꯣꯡꯕꯑꯣ ꯈꯣꯠ ꯄꯑꯣ ꯑꯗꯨꯝ ꯇꯧꯍꯟꯕꯤꯕ ꯍꯥꯏꯇꯥꯔꯦ ꯑꯩꯈꯣꯏ ꯃꯥꯁꯦ ꯈꯔ ꯄꯪꯉꯦꯕ ꯄꯪꯕꯕꯨ ꯌꯥꯝ ꯁꯨꯖꯤꯟꯈꯩ ꯄꯪꯉꯦꯕꯀꯣ ꯍꯥꯏꯗꯤ ꯃꯤ ꯎꯁꯤꯠꯇꯕꯗꯣ ꯈꯣꯏꯒꯤ ꯕꯤꯅꯥꯁꯦ ꯑꯇꯣꯝꯕꯤ ꯑꯣꯏꯔꯒ ꯑꯈꯣꯏ ꯑꯇꯣꯝꯕꯤ ꯑꯣꯏꯔꯁꯨ ꯑꯩ ꯑꯗꯨꯃꯥꯏ ꯇꯧꯖꯗꯦ ꯍꯥꯏꯕ ꯈꯪꯕ꯭ꯔꯥ ꯃꯤꯗ ꯑꯩꯈꯣꯏꯒꯤ
ꯀꯥꯏꯗꯩ ꯅꯣꯍꯦ ꯑꯇꯣꯝꯕꯤꯅ ꯍꯦꯟꯅ ꯐꯩꯉꯣ
ꯎꯝ ꯅꯠꯇꯦ ꯃꯤꯗꯒ ꯑꯩꯈꯣꯏ ꯊꯤꯅ ꯉꯥꯡꯕꯁꯦ ꯉꯝꯖꯗꯦ ꯍꯥꯏꯕ ꯉꯁꯤꯕꯨ ꯈꯪꯉꯕ꯭ꯔꯥ ꯑꯩꯅꯒ ꯎꯝ ꯃꯥꯒꯤ ꯃꯕꯨꯛ ꯈꯨꯐꯠꯇꯗꯨꯗꯤ ꯂꯣꯏ ꯂꯩꯇ꯭ꯔꯦ ꯈꯪꯉꯕ꯭ꯔꯥ ꯑꯗꯨꯗꯒꯤ ꯃꯃꯥꯡꯉꯩ ꯐꯤ ꯁꯥꯔꯛꯄꯗ ꯃꯣꯏꯁꯦ ꯅꯨꯄꯥ ꯎꯅꯕ ꯈꯣꯠꯄ ꯇꯧꯔꯛꯄꯁꯦ ꯑꯗꯒꯤ ꯑꯥ ꯄꯨꯔꯥ ꯑꯩꯈꯣꯏ ꯏꯕꯣꯛꯁꯤꯁꯨ ꯌꯥꯝ ꯐꯠꯂꯛꯇꯦ ꯍꯥꯏ ꯑꯁ ꯈꯪꯗꯦꯗ ꯃꯣꯏꯒꯤ ꯍꯧꯔꯛꯑꯦ ꯑꯗꯨꯝ ꯃꯣꯏꯁꯦ ꯅꯤꯉꯣꯟ ꯍꯥꯏꯗꯤ ꯃꯣꯏꯒꯤ ꯀꯩꯅꯣꯁꯤꯡꯁꯦ ꯑꯗꯨꯝ ꯐꯠꯇꯕꯒꯤ ꯆꯥꯡꯁꯦ ꯃꯣꯏ ꯑꯍꯨꯝꯁꯦ ꯑꯅꯤ ꯑꯝꯗꯤ ꯑꯗꯨꯝ ꯐꯩꯌꯦꯕꯀꯣ
ꯀꯥꯏꯗꯅꯣꯝ ꯀꯥꯏꯗꯅꯣꯝꯗꯩꯗꯤ ꯂꯧꯔꯝꯗꯣꯏꯅꯦꯕ
ꯑꯁ ꯀꯩꯅꯣꯝꯅꯤ ꯈꯪꯉꯕ꯭ꯔꯥ ꯀꯩ ꯍꯥꯏꯅꯤ ꯃꯣꯏ ꯑꯍꯨꯝꯁꯦ ꯆꯞ ꯆꯞ ꯃꯥꯟꯅ ꯄꯨꯟꯁꯤꯟꯗꯣꯏꯅꯦꯕꯀꯣ ꯅꯤꯉꯣꯜ ꯑꯍꯨꯝꯁꯦ ꯃꯣꯏꯒꯤ ꯃꯥꯟꯅꯕ ꯀꯣꯛꯁꯦ ꯈꯪꯉꯕ꯭ꯔꯥ ꯂꯧꯊꯣꯛꯄꯤ ꯆꯥꯊꯣꯛꯄꯤ ꯑꯗꯨꯗꯒꯤ ꯀꯩꯝ ꯄꯨꯁꯤꯜꯂꯛꯇꯦ ꯅꯤꯡꯉꯣꯜ ꯆꯥꯛꯀꯧꯕꯗꯀꯣ ꯅꯤꯡꯉꯣꯜ ꯆꯥꯛꯀꯧꯕ ꯑꯃꯨꯔꯛ ꯄꯨꯟꯅ ꯇꯧꯋꯦꯕꯀꯣ ꯑꯈꯣꯏꯗ ꯑꯣꯏꯅ ꯑꯈꯣꯏ ꯄꯤꯕꯥꯁꯨ ꯈꯣꯏꯁꯨ ꯈꯣꯏ ꯕꯥꯏ ꯃꯆꯤꯟ ꯃꯅꯥꯎ ꯌꯥꯝꯕꯅꯤꯅ ꯈꯣꯏꯗ ꯑꯣꯏꯅ ꯄꯨꯂꯞ ꯇꯧꯔꯦ ꯑꯩꯈꯣꯏꯅ ꯀ꯭ꯂꯥꯁ ꯐꯥꯏꯚ ꯀꯥꯔꯤꯉꯩꯗ ꯇ ꯑꯗꯨꯒ
ꯎꯝ
ꯑꯥ ꯃꯃꯥꯗꯣ ꯂꯥꯛꯇꯦꯕꯀꯣ ꯏꯅꯥꯎꯕꯅ ꯃꯃꯥꯒꯤ ꯀꯩꯅꯣ ꯑꯩꯈꯣꯏꯒꯤ ꯗꯈꯤꯅꯥ ꯂꯧ ꯂꯥꯛꯄ꯭ꯋꯥꯅꯤꯗ ꯑꯩ ꯅꯣꯛꯅꯤꯡꯕꯣꯖꯤꯗꯤ ꯈꯪꯉꯕ꯭ꯔꯥ ꯄꯨꯔꯥ ꯐꯥꯒꯤ ꯇꯥꯕꯗꯣ ꯀꯩ ꯍꯥꯏꯅꯤ ꯌꯥꯝꯅ ꯑꯁ ꯍꯣꯏ ꯂꯥꯛꯑꯀꯥꯟꯗ ꯅꯨꯃꯤꯠꯇꯨꯗꯤ ꯅꯤꯡꯉꯣꯜ ꯆꯥꯛꯀꯧꯕ ꯅꯨꯃꯤꯠꯅꯦ ꯀꯩ ꯍꯥꯏꯅꯤ ꯃꯥꯒꯤ ꯀꯔꯕꯥꯔ ꯅꯨꯡꯕꯥꯔꯗꯣ ꯉꯥꯛ ꯉꯇꯪ ꯊꯥꯗꯣꯛꯑꯒ ꯍꯥꯏꯗꯤ ꯃꯕꯨꯡ ꯃꯧꯄꯨꯌꯥ ꯑꯗꯨꯗꯒꯤ ꯃꯅꯝꯃꯥ ꯀꯔꯤ ꯀꯔꯥ ꯑꯩꯈꯣꯏꯒꯁꯦ ꯑꯉꯥꯡꯒꯁꯦ ꯎꯅꯕ ꯌꯥꯕꯗꯣ ꯃꯥꯥꯒꯤ ꯗꯈꯤꯅꯥꯗꯨꯗꯤ ꯂꯧ ꯂꯥꯛꯑꯦ ꯑꯗꯨꯒ ꯀꯩꯅꯣ ꯇꯧꯔꯒ ꯆꯥꯛ ꯆꯥꯔ ꯆꯠꯈꯤꯕꯥꯟꯗ ꯀꯩꯅꯣꯗꯨꯅ ꯑꯣꯏꯅ ꯃꯆꯥ ꯅꯨꯨꯄꯥꯅ ꯑꯣꯏꯅ ꯑꯦ ꯃꯣꯏꯗꯤ ꯆꯞ ꯃꯥꯟꯅꯩꯌꯦ ꯐꯠꯇꯕꯗ ꯈꯪꯉꯕ꯭ꯔꯥ ꯑꯐꯕꯗꯒ ꯅꯠꯇꯦ
ꯀꯩꯅꯣꯝ ꯇꯧꯗ꯭ꯔꯣ ꯂꯣꯟꯆꯠ ꯑꯃ ꯇꯧꯗ꯭ꯔꯣ
ꯑꯩꯃꯥ ꯀꯩꯅꯣꯅꯦ ꯍꯥꯏꯕ ꯂꯥꯏꯔꯤꯛ ꯂꯥꯏꯁꯨ ꯁꯨꯒꯤ ꯃꯉꯥꯟꯖꯨ ꯈꯔ ꯋꯥꯠꯄ꯭ꯔꯥ ꯅꯠꯇ꯭ꯔꯒ ꯀꯔꯤꯒꯤꯅꯣ ꯈꯪꯗꯦ ꯑꯩꯁꯤ ꯍꯦꯛꯇ ꯍꯥꯏꯅꯤꯡꯉꯛꯑꯦꯕ ꯈꯪꯕ꯭ꯔꯥ ꯀꯩꯒꯤꯅꯣ ꯈꯪꯗꯦꯕ ꯍꯥꯏꯗꯤ ꯃꯣꯏꯒꯤ ꯀꯣꯛꯁꯦ ꯎꯝ ꯑꯗꯒꯤ ꯑꯥ ꯃꯣꯏ ꯋꯥꯈꯜꯂꯣꯟꯖꯤꯗꯒ ꯂꯧꯁꯤꯟꯕꯤ ꯈꯣꯠꯆꯤꯟꯕꯤ ꯎꯝ ꯈꯪꯗꯦ ꯑꯗꯨꯗꯒꯤ ꯎꯝ ꯃꯣꯏ ꯌꯨꯝꯒ ꯁꯥꯕꯁꯦ ꯃꯣꯏ ꯌꯨꯝ ꯁꯥꯕꯁꯦ ꯀꯨꯏꯗ꯭ꯔꯤꯕ ꯀꯩꯁꯨ ꯑꯥ ꯑꯗꯒꯤ ꯑꯩꯅ ꯀ꯭ꯂꯥꯁ ꯁꯤꯛꯁ ꯇꯨ ꯊꯥꯎꯖꯟ ꯇꯨꯋꯜꯞ ꯊꯥꯔꯇꯤꯟ ꯁ꯭ꯋꯥꯏ ꯋꯥꯏꯖꯤ ꯁꯥꯒꯤ ꯌꯨꯝ ꯑꯅꯧꯕ ꯑꯃ ꯃꯣꯏ ꯍꯧꯖꯤꯛ ꯂꯩꯔꯤꯗꯣ ꯑꯗꯨ ꯑꯗꯨ ꯁꯥꯕ ꯇꯥꯏꯃꯤꯡꯖꯤꯗ ꯑꯩꯈꯣꯏꯒꯤ ꯑꯩꯈꯣꯏ ꯌꯨꯝꯗ ꯑꯗꯨꯝ ꯆꯥꯕ ꯌꯥꯕ ꯈꯣꯠꯄ ꯌꯥꯕ ꯃꯌꯥꯝ ꯆꯥꯔꯛꯑꯀꯥꯟꯗꯀꯣ ꯃꯣꯏ ꯌꯨꯝ ꯃꯁꯤꯗ ꯄꯣꯠꯀꯁꯦ ꯑꯅꯧꯕ ꯂꯩꯕꯒꯁꯦ ꯄꯥꯏꯍꯟꯅꯤꯡꯗꯕꯤꯗꯣ ꯑꯗꯨꯒ ꯇꯧꯔꯛꯑꯦꯕꯀꯣ ꯍꯣꯢ ꯍꯥꯏꯗꯤ ꯄꯥꯏꯒꯅꯨ ꯀꯥꯏꯒꯅꯤ ꯍꯥꯏꯕꯒꯤ ꯃꯑꯣꯡꯗꯒ ꯇꯧꯔꯛꯑꯦꯕꯀꯣ ꯑꯩꯉꯣꯟꯗꯒ ꯈꯪꯕ꯭ꯔꯥ ꯑꯩꯖꯦ ꯑꯉꯥꯡ ꯑꯣꯏꯔꯤꯉꯩꯅ ꯀꯩꯁꯨ ꯈꯟꯕꯤꯗꯕ ꯋꯥꯅꯦ ꯍꯧꯖꯤꯛꯇꯗꯤ ꯈꯜꯂꯨꯔ ꯌꯥꯝ ꯁꯥꯎ ꯁꯧꯅꯤꯡꯉꯦꯀꯣ ꯑꯗꯨ ꯍꯦꯛ ꯅꯨꯃꯤꯠꯇꯨꯗꯒꯤ ꯑꯩꯖꯨ ꯇꯟꯗꯅ ꯁꯨꯡꯆꯠꯍꯦꯛ ꯆꯠꯇꯕ ꯈꯪꯉꯕ꯭ꯔꯥ ꯃꯔꯝꯆꯠꯇꯣ ꯐꯠꯃꯟꯗꯕꯗꯣ ꯈꯪꯕ꯭ꯔꯥ ꯑꯩꯈꯣꯏꯗ ꯆꯥꯕ ꯌꯥꯕ ꯂꯣꯏ ꯆꯥꯔ ꯂꯥꯛꯑꯒ ꯃꯣꯏ ꯑꯐꯕꯖꯤ
ꯑꯗꯨ ꯐꯖꯅ ꯐꯖꯅ ꯍꯥꯏꯔꯗꯤ ꯑꯩꯈꯣꯏꯅ ꯀꯩꯗꯧꯕꯩ ꯌꯦꯛꯑ ꯂꯩꯗꯣꯏꯕ ꯃꯣꯏ ꯃꯋꯣꯡꯗꯨꯅ ꯅꯠꯇ꯭ꯔꯣ ꯑꯩꯈꯣꯏꯖꯨ ꯃꯤ ꯃꯤ ꯑꯉꯥꯡ ꯑꯣꯏꯒꯦꯔꯥ ꯑꯍꯟ ꯑꯣꯏꯒꯦꯔꯥ ꯑꯩꯈꯣꯏꯖꯨ ꯃꯅꯨꯡꯗ ꯊꯝꯃꯣꯏ ꯑꯃ ꯄꯥꯟꯕꯅꯤꯅ
ꯍꯣꯏ ꯍꯥꯏꯗꯤ ꯑꯍꯟ ꯃꯁꯦꯟꯀꯣ ꯑꯈꯣꯏꯃ ꯃꯣꯏ ꯃꯣꯏ ꯃꯃꯥ ꯃꯣꯏ ꯀꯔꯤ ꯀꯔꯥ ꯅꯨꯡꯁꯤꯅꯗ꯭ꯔꯁꯨ ꯃꯆꯥꯁꯤꯡ ꯑꯗꯨꯝ ꯀꯧꯅꯕ ꯌꯥꯏꯌꯦꯕ ꯉꯁꯤꯁꯨ ꯈꯪꯕ꯭ꯔꯥ ꯃꯣꯏꯁꯦ ꯑꯗꯣ ꯃꯕꯨꯛ ꯌꯥꯝ ꯊꯤꯅ ꯐꯠꯇꯦꯕ ꯈꯪꯕ꯭ꯔꯥ ꯀꯩ ꯍꯥꯏꯅꯤ ꯑꯩꯈꯣꯏꯅꯒ ꯃꯣꯏꯗ ꯗ꯭ꯔꯣ ꯗ꯭ꯔꯣ ꯇꯧꯗꯨꯕꯖꯦ ꯀꯩ ꯍꯥꯏꯅꯤ ꯃꯣꯏꯖꯤꯗꯤ ꯑꯥ ꯄꯨꯔꯥ ꯌꯦꯛꯅꯕꯒꯤ ꯇꯥꯏꯞ ꯑꯩꯈꯣꯏꯗ ꯑꯗꯨꯝ ꯃꯤ ꯇꯧꯋꯦ ꯍꯥꯏꯕ
ꯔꯤꯖꯦꯛ ꯆꯠꯂꯀꯥꯟꯗ ꯔꯤꯖꯦꯛ ꯆꯠꯄꯒꯤ ꯃꯔꯝꯗꯨꯅ ꯎꯝ ꯀꯩꯌꯦꯕ ꯑꯗꯨꯗꯨꯒꯤ ꯀꯩ ꯃꯣꯏꯅ ꯍꯥꯏꯕ ꯔꯨꯜꯁꯇꯨꯒꯤ ꯋꯥꯡꯃꯗ ꯋꯥꯔꯤ ꯁꯥꯏ ꯀꯥꯏꯅꯒ ꯍꯥꯏꯔꯛ ꯇꯣꯏꯅꯦꯌꯦꯉꯣ ꯍꯥꯏꯕꯅꯦꯕ ꯏꯕꯥꯅꯤ ꯏꯟꯖꯥꯡ ꯅꯥꯄꯤꯒꯤ ꯃꯔꯝꯗ ꯑꯃꯨꯛ ꯁꯥꯁꯦ ꯑꯥ
ꯑꯩꯃꯥ ꯑꯩꯗꯤ ꯈꯪꯗꯦ ꯏꯃꯥꯟꯅꯕꯤꯒꯀꯣ ꯁꯥꯟꯅꯕꯗꯣ
ꯎꯝ
ꯁꯨꯒꯨꯝꯕꯒꯤ ꯋꯥꯔꯤ ꯑꯗꯨꯝ ꯁꯥꯟꯅꯩ ꯍꯥꯏꯕ ꯍꯥꯏꯗꯤ ꯁꯨꯒꯨꯝꯕ ꯍꯥꯏꯕꯗꯤ ꯂꯩꯗꯅꯀꯣ ꯌꯨꯝꯒꯤꯒꯨꯝꯕ ꯑꯗꯒꯤꯗꯤ ꯀꯩꯅꯣꯒꯨꯝꯕ ꯑꯗꯨ ꯑꯗꯥꯒꯤ ꯑꯗꯨꯝ ꯋꯥꯔꯤ ꯁꯥꯟꯅꯩꯕ
ꯑꯗꯨꯕꯨꯗꯤ ꯑꯗꯨꯕꯨꯗꯤ ꯑꯗꯨꯝ ꯊꯣꯛꯄꯅꯦ ꯑꯗ ꯃꯣꯏꯅ ꯍꯥꯏꯕ ꯔꯨꯜꯇꯨꯗꯤ ꯅꯣꯡꯃꯗ ꯇꯧꯕ ꯅꯪꯅ ꯇꯧꯕ ꯑꯩꯅ ꯇꯧꯕ ꯑꯥ ꯋꯥꯔꯤꯗꯣ ꯂꯤꯅꯔꯒ
ꯍꯣꯏ ꯍꯥꯏꯕꯨꯗꯤ ꯍꯥꯏꯕꯅꯦ ꯑꯦꯛꯁꯄ꯭ꯂꯣꯔ ꯇꯧꯕꯒꯨꯝꯕ ꯂꯝ ꯀꯣꯏꯕꯒꯨꯝꯕ ꯑꯗꯨꯒꯨꯝꯕꯒꯤ ꯀꯩꯕꯨ ꯇꯧꯔꯨꯅꯤ ꯍꯧꯖꯤꯛꯇꯤ ꯑꯩꯗꯤ ꯌꯨꯝꯗ ꯁꯨꯝ ꯂꯩꯩꯔꯦ ꯍꯥꯏ ꯇꯥꯝꯅꯤ ꯅꯠꯇ꯭ꯔꯥ
ꯃꯥꯅꯦ ꯌꯨꯝꯗꯩ ꯌꯨꯝꯗꯩ ꯃꯄꯥꯟ ꯊꯣꯛꯇ꯭ꯔꯦ ꯇꯨꯝꯕꯒ ꯆꯥꯕꯒ ꯇꯧꯔꯦ
ꯆꯞ ꯃꯥꯟꯅꯩ ꯑꯗꯨꯅꯦꯖꯦ ꯌꯨꯝ ꯉꯥꯛ ꯂꯩꯔ ꯑꯃꯨꯛ ꯀꯩꯅꯣꯝ ꯆꯠꯅꯤꯡꯉꯛꯑꯅꯤ ꯉꯥꯛ ꯂꯩꯔꯑꯃꯨꯛ ꯑꯗꯨꯗꯒꯤ ꯇꯨꯝꯅꯤꯡꯉꯛꯑꯅꯤ ꯑꯁ ꯈꯪꯗꯦꯗ ꯀꯣꯛꯀꯥ ꯉꯥꯎꯋꯦ ꯂꯥꯏꯐꯁꯦ ꯄꯨꯔꯥ ꯑꯁ ꯕꯤꯠ
ꯃꯔꯨꯞ ꯃꯔꯨꯞ ꯀꯩꯀꯩꯗꯤ ꯌꯥꯎꯕ꯭ꯔꯣ ꯍꯧꯖꯤꯛꯀꯥꯟ ꯃꯔꯨꯞ ꯌꯥꯝ ꯀꯥꯏꯅꯩꯉꯣ
ꯃꯔꯨꯞꯂꯣ ꯃꯔꯨꯞꯁꯦ ꯑꯈꯣꯏ ꯁ꯭ꯋꯥꯏꯗ ꯃꯆꯥ ꯃꯆꯥ ꯇꯧꯕꯗꯣ ꯑꯗꯨꯒꯨꯝꯕ ꯑꯣꯏꯅ ꯌꯥꯎꯋꯦ ꯌꯥꯝꯗꯤ ꯌꯥꯎ ꯌꯥꯝ
ꯃꯔꯨꯞꯇꯣ ꯃꯤꯗꯣ ꯌꯥꯝꯃꯗꯤ ꯁꯨꯡꯌꯥꯎ ꯌꯥꯎꯔꯨꯅꯨ ꯈꯪꯕ꯭ꯔꯥ ꯃꯤꯅꯦ ꯑꯈꯣꯏ ꯃꯅꯤꯡ ꯀꯥꯏꯗ ꯃꯤ ꯂꯤꯁꯤꯡ ꯑꯃꯅꯦꯌꯦ ꯈꯪꯕ꯭ꯔꯥ ꯈꯨ ꯑꯥ ꯂꯥꯟ ꯃꯃꯥꯡꯗꯒꯤꯁꯨ ꯑꯣꯏꯔꯒꯅꯦ ꯀꯨꯀꯤ ꯀꯩꯀꯩ ꯆꯨꯔꯆꯥꯟꯄꯨꯔꯒꯤ ꯃꯤ ꯃꯌꯥꯝꯖꯨ ꯌꯥꯎꯕꯒꯤ ꯂꯥꯟꯖꯦꯜꯂꯕꯅꯤꯅ ꯃꯔꯨꯞꯇꯣ ꯍꯨꯜꯂꯛ ꯇ꯭ꯔꯦꯗꯅ
ꯎꯝ
ꯀꯥꯏꯕꯩ ꯇꯥꯏꯞꯇ ꯇꯧꯔꯦꯗꯅ ꯑꯗꯨꯗꯨ ꯃꯤ ꯆꯧꯉꯥ ꯀꯥꯏꯁꯦ ꯌꯥꯝ ꯌꯥꯝꯗ꯭ꯔꯣ ꯃꯤ ꯆꯥꯝꯕꯥꯎ ꯌꯥꯝꯃꯦ ꯑꯩꯗꯤ
ꯆꯥꯝꯕꯨ ꯂꯤꯁꯤꯡ ꯂꯤꯁꯤꯡ ꯈꯥꯏꯕꯗꯨꯗꯤ ꯂꯥꯛꯑꯃꯅꯦ ꯑꯗꯣ ꯑꯗꯨ ꯇꯥꯏꯗꯣꯏ ꯌꯥꯝꯃꯦ
ꯀꯨꯟꯗꯩ ꯍꯦꯟꯕ ꯃꯤ ꯀꯩꯅꯣ ꯃꯔꯨꯞ ꯌꯥꯎꯔꯣꯏ
ꯀꯤ ꯑꯩꯖꯨ ꯀꯤꯌꯦ ꯃꯤ ꯀꯨꯟꯕꯨꯛꯒꯤ ꯃꯅꯨꯡꯗ ꯍꯣꯏ ꯇꯔꯥꯕꯨ ꯑꯗꯨꯃꯥꯏꯅ ꯈꯪꯅꯕ ꯑꯈꯟꯅꯕꯅꯀꯣ ꯍꯥꯏꯗꯤ ꯑꯈꯣꯏꯒꯤ ꯑꯗꯨꯝ ꯑꯈꯪꯕ ꯃꯤꯈꯩꯗ ꯃꯤ ꯂꯤꯁꯤꯡ
ꯑꯗꯨꯅꯤ ꯃꯤ ꯂꯤꯁꯤꯡꯅꯤ ꯃꯤ ꯂꯤꯁꯤꯡꯗꯨꯗꯤ ꯀꯥꯏꯗꯒꯤ ꯃꯤ ꯇꯔꯥꯖꯤ ꯕꯥꯎꯕꯗ ꯁꯣꯏꯔꯛꯄ ꯌꯥꯎꯏ ꯒ꯭ꯌꯥꯟ ꯃꯦꯟ ꯇꯥꯗꯕ ꯃꯊꯣ ꯊꯣꯡ ꯃꯔꯝ ꯈꯪꯗꯦ ꯍꯥꯏꯕ ꯃꯤ ꯍꯥꯏꯔꯦꯗꯅ
ꯍꯣꯏ ꯍꯣꯏ ꯃꯤꯒꯤ ꯁꯤ ꯃꯤꯒꯤ ꯍꯣꯏ ꯃꯤꯒꯤ ꯆꯤꯟꯒ ꯍꯥꯏꯖꯤꯗꯤ ꯆꯤ ꯀꯩꯅꯣ ꯉꯥꯛꯇꯅꯦ ꯇꯧꯁꯤꯟꯅꯕꯅ ꯊꯜꯂꯕ ꯉꯥꯛꯇꯅꯦ ꯍꯧꯖꯤꯛꯇꯤ ꯉꯁꯤ ꯍꯨꯜꯂꯛ ꯀꯅꯤ ꯍꯥꯏꯔ ꯀꯥꯟꯗ ꯑꯗꯨꯝ ꯍꯨꯜꯂꯛꯇꯕꯁꯨ ꯃꯌꯥꯝ ꯌꯥꯎꯔꯤ ꯄꯣꯠꯅꯤ ꯃꯤ ꯂꯤꯁꯤꯡꯗꯨꯗꯤ ꯉꯝꯃꯔꯣꯏꯗ ꯁꯦꯀ꯭ꯔꯦꯇ꯭ꯔꯤ ꯑꯗꯨ ꯑꯦꯖꯦꯟ ꯌꯥꯝꯃꯝꯅꯤ ꯃꯣꯏ ꯁꯦꯀ꯭ꯔꯦꯇ꯭ꯔꯤꯒꯨꯝꯕ
ꯎꯝ ꯀꯣꯜ ꯀꯌꯥꯔꯛ ꯁꯨꯔꯒꯦ ꯏꯕꯥꯅꯤ ꯇꯧꯔꯤꯖꯤꯕꯨ ꯁꯤꯒ ꯀꯌꯥꯔꯛ ꯁꯨꯔꯒꯦ
ꯑꯅꯤꯔꯛ ꯑꯅꯤꯔꯛ
ꯑꯅꯤꯔꯛ ꯈꯤꯇꯪ ꯉꯥꯏꯔꯤꯕꯣ ꯌꯥꯝ ꯁꯥꯟꯅꯒꯤꯕꯩ ꯇꯥꯏꯞꯇ ꯇꯧꯋꯦ
ꯀꯩꯅꯣ ꯇꯧꯕ ꯑꯥ ꯍꯟꯖꯤꯟ ꯍꯟꯖꯤꯟꯅ ꯇꯧꯕꯗꯣ ꯑꯗꯨꯗꯨꯒꯤ ꯍꯟꯖꯤꯟ ꯍꯟꯖꯤꯟ ꯍꯥꯏꯕꯗꯤ ꯑꯩꯅ ꯑꯅꯤꯔꯛ ꯅꯪꯅ ꯑꯅꯤꯔꯛ ꯇꯧꯕ ꯑꯗꯨꯒꯤꯅꯦ ꯑꯁ ꯈꯣꯏ ꯃꯥ ꯑꯩ ꯑꯩ ꯅꯪ ꯃꯤꯅꯦ ꯃꯤ ꯀꯩꯅꯣ ꯇꯧꯕ꯭ꯔꯣ ꯍꯥꯏꯗꯤ ꯃꯤ ꯍꯥꯏꯗꯤ ꯅꯨꯄꯥ ꯀꯔꯤ ꯀꯔꯥ ꯁꯥꯟꯅꯕ꯭ꯔꯥ
ꯅꯨꯄꯥ ꯑꯃꯗꯤ ꯁꯥꯟꯅꯩꯌꯦꯕ ꯃꯥꯗꯤ ꯂꯣꯏꯔꯝꯗꯥꯏ ꯑꯣꯏꯕꯒꯤ ꯂꯣꯏꯒ꯭ꯔꯦ ꯃꯥꯒ ꯁꯥꯟꯅꯕꯗꯤ ꯄꯩꯁꯥ ꯌꯥꯝ ꯀꯥꯕꯅꯦꯕ ꯃꯥꯗꯤꯅꯦ ꯔꯨꯜꯁꯀꯤ ꯃꯇꯥꯡ ꯍꯥꯏꯗꯤ ꯄ꯭ꯔꯥꯏꯚꯦꯠ ꯑꯣꯏꯕ ꯋꯥꯔꯤ ꯑꯃꯇ ꯏꯃꯨꯡꯒꯤ ꯑꯗꯒꯤꯗꯤ ꯃꯤꯡꯒꯤ ꯆꯍꯤ ꯑꯃꯇ ꯉꯥꯡꯅꯗꯦꯕ ꯊꯔꯣꯏ ꯀꯃꯥꯏꯟ ꯊꯣꯡꯉꯤ ꯑꯗꯒꯤꯗꯤ ꯅꯪꯅ ꯎꯇꯤ ꯀꯃꯥꯏꯟ ꯊꯣꯡꯉꯤ ꯑꯗꯨꯃꯥꯏꯅ ꯑꯣꯏꯅ ꯉꯥꯡꯅꯩꯕ ꯏꯕꯥꯅꯤꯗꯣ ꯑꯗꯨ ꯃꯥꯗꯤ ꯂꯤꯁꯤꯡ ꯑꯅꯤꯒ ꯀꯥꯕꯅꯦ
ꯑꯣ ꯑꯗꯨꯒꯤꯖꯨ ꯔꯨꯜꯁꯇ ꯀꯣꯜꯖꯦ ꯂꯣꯏꯒ꯭ꯔꯗꯤ ꯑꯃꯨꯛ ꯍꯟ ꯇꯧ ꯌꯥꯗꯕ꯭ꯔꯣ
ꯇꯥꯛꯁꯦ ꯀꯨꯟꯊ꯭ꯔꯥ ꯈꯛꯇꯪ ꯐꯪꯗꯨꯏꯅꯦꯕꯀꯣ ꯃꯤ ꯑꯃꯅ
ꯎꯝ
ꯑꯗ ꯅꯪ ꯇꯥꯛꯁ ꯀꯌꯥ ꯁꯨꯔꯦ ꯍꯧꯖꯤꯛ ꯇꯥꯛꯁ ꯃꯉꯥ ꯃꯉꯥ ꯂꯥꯛꯄꯗꯣ ꯇꯔꯨꯛꯂꯛ ꯂꯥꯛꯀꯗꯨꯏꯕ
ꯑꯣ ꯅꯪ ꯅꯪꯗꯤ ꯂꯣꯏ ꯇꯧꯔꯝꯃꯅꯤꯗ
ꯇꯥꯛ ꯁꯤꯁꯤꯒꯅꯦ ꯇꯥꯛ ꯑꯩꯅ ꯃꯃꯥꯡ ꯇꯧꯕꯗꯨꯒ ꯇꯔꯥꯃꯔꯤ ꯁꯨꯗꯣꯏꯅꯦ ꯇꯪꯈꯥꯏ ꯐꯥꯗ꯭ꯔꯤ ꯍꯥꯏꯕ ꯑꯗꯣ ꯗꯦꯠ ꯐꯤꯐꯇꯤꯟꯗ ꯂꯣꯏꯅꯤ ꯍꯥꯏꯕꯅꯦꯕ ꯈꯪꯕ꯭ꯔꯥ
ꯂꯣꯏꯅꯃꯛꯀꯤ
ꯇꯤꯟꯗ ꯂꯣꯏꯅꯤ ꯍꯥꯏꯕꯅꯦ ꯍꯥꯏꯕ
ꯑꯦ
ꯑꯗꯨꯕꯨꯗꯤ ꯑꯗꯨꯕꯨꯗꯤ ꯄꯩꯁꯥ ꯐꯪꯕꯕꯨꯗꯤ ꯑꯩꯅ ꯅꯉꯣꯟꯗ ꯇꯧꯔꯛꯄꯁꯨ ꯑꯗꯨꯝ ꯅꯪꯉꯣꯟꯗ ꯗꯕꯜ ꯆꯠꯇꯣꯏꯅꯦꯕꯀꯣ ꯏꯕꯥꯅꯤ ꯃꯔꯤꯔꯛ ꯁꯥꯟꯅꯒꯦ ꯒ꯭ꯔꯦꯗꯅ ꯉꯁꯤ ꯃꯔꯤꯔꯛꯀꯤ ꯌꯥꯎꯔꯝꯒꯅꯤꯕ ꯅꯪꯉꯣꯟꯗ
ꯀꯩꯅꯣꯗꯤ ꯇꯧꯋꯦ ꯍꯥꯏꯕꯅꯦ ꯎ ꯏꯕꯥꯅꯤꯁꯦ ꯑꯗꯨꯝ ꯃꯔꯤꯔꯛ ꯑꯅꯤꯔꯛ ꯀꯤ ꯆꯥꯡꯗꯅꯤꯗꯅ ꯁꯥꯟꯅꯩꯖꯦ ꯃꯔꯤꯔꯛ ꯅꯠꯇꯕꯤ ꯑꯩꯅ ꯑꯃ ꯅꯪ ꯑꯩ ꯑꯩꯅ ꯑꯅꯤ ꯅꯪꯅ ꯑꯅꯤ ꯇꯧꯔꯛꯄꯗꯣ
ꯑꯁꯤ ꯃꯔꯤꯔꯛ ꯐꯪꯗꯣꯏꯅꯦ ꯍꯥꯏꯕ ꯅꯪ ꯍꯥꯏꯗꯤ ꯃꯔꯤꯔꯛꯀꯤꯅꯦ
ꯁꯨꯃꯥꯏ ꯍꯥꯏꯌꯦ ꯑꯅꯤꯔꯛꯀꯤꯗꯤ ꯐꯪꯉꯦꯗꯅꯀꯣ ꯃꯔꯤꯔꯛꯄꯨꯗꯤ ꯐꯪꯅꯦꯕꯀꯣ ꯑꯅꯤꯔꯛꯀꯤꯅ ꯑꯃꯨꯛ ꯍꯟꯗ꯭ꯔꯦꯠ ꯄꯔꯁꯦꯟꯒꯤ ꯃꯅꯨꯡꯗ ꯍꯟꯗ꯭ꯔꯦꯠ ꯄꯔꯁꯦꯟ ꯐꯪꯅꯤ ꯍꯥꯏꯌꯦꯕꯀꯣ ꯑꯗꯨꯒ ꯑꯣꯛꯄꯒꯤꯅ ꯑꯃꯨꯛ ꯀꯩꯅꯣ ꯑꯣꯏꯕ ꯁꯚꯦꯟꯇꯤ
ꯑꯣꯛ ꯑꯣꯛꯄꯒꯤꯅ ꯄꯩꯁꯥ ꯈꯔ ꯄꯤꯛꯄ ꯑꯣꯏꯔꯝꯅꯤ
ꯎꯝ ꯆꯥꯞ ꯃꯥꯟꯅꯔꯦꯗꯅ ꯏꯕꯥꯅꯤ ꯑꯗꯨꯕꯨꯗꯤ ꯃꯔꯤꯔꯛꯍꯥꯏꯗꯣ ꯑꯅꯤꯔꯛ ꯑꯅꯤꯔꯛ ꯑꯁ ꯑꯩꯗꯤ ꯃꯤ ꯑꯇꯩꯗꯣ ꯍꯥꯏꯗꯤ ꯅꯨꯄꯥ ꯑꯃꯀꯛ ꯀꯩꯅꯣꯗꯒꯤ ꯀꯛꯆꯤꯡꯗꯩꯅꯦꯕꯀꯣ ꯃꯣꯏ ꯑꯥ ꯍꯩꯌꯦꯕ ꯃꯣꯏꯗꯤꯀꯣ ꯋꯥꯔꯤ ꯁꯥꯟꯅꯕ ꯑꯗꯣ ꯑꯩꯅ ꯀꯩ ꯁꯥꯟꯅꯗꯣꯏꯅꯣ ꯏꯐꯥ ꯐꯥꯖꯤꯟꯕꯗꯣ ꯑꯃ ꯂꯩꯗ